ꯇꯨꯡ ꯍꯥꯏꯔꯤꯕ ꯅꯪꯕꯣ ꯅꯨꯡꯉꯥꯏꯔꯤꯌꯦꯦ ꯏꯆꯦ ꯀꯃꯥꯏ ꯀꯃꯥꯏ ꯇꯧꯔꯤꯒꯦ ꯅꯪꯕꯨ
ꯑꯗꯨꯝ ꯂꯩꯌꯦꯗ ꯀꯔꯤꯁꯨ ꯇꯧꯗꯦ ꯎꯄꯥꯏ ꯂꯩꯇꯦ ꯅꯪ ꯅꯪꯒ ꯄꯥꯎ ꯐꯥꯎꯅꯕꯁꯦ ꯑꯁ
ꯀꯝꯐꯥꯎꯒ꯭ꯔ
ꯦ ꯅꯪ ꯐ ꯐꯧꯅꯥꯒꯦ ꯇꯧꯔꯒꯠꯇꯣ
ꯍ ꯑꯩꯁꯦ ꯀꯩꯅꯣ ꯍꯟꯗꯛꯁꯦ ꯊꯕꯛ ꯕꯤ ꯚꯤ ꯑꯥꯏ ꯄꯤ ꯅꯠꯇꯦ ꯑꯩꯁꯦ ꯍꯟꯗꯛ ꯊꯕꯛ ꯆꯤꯜꯂꯦꯕꯀꯣ ꯊꯕꯛꯇꯣ ꯚꯤ ꯑꯥꯏ ꯄꯤꯒꯤ ꯅꯠꯇꯦꯕ ꯖꯨꯒꯥꯔꯤꯒꯤꯅꯦꯕ ꯑꯗꯣ
ꯌꯥꯔꯦꯗ
ꯑꯩꯈꯣꯏꯒꯤ ꯖꯨꯒꯥꯔꯤꯒꯤ ꯊꯕꯛ ꯆꯠꯄꯅꯤꯅ
ꯑꯩ ꯈꯣꯟꯖꯦꯜꯁꯦ ꯑꯗꯨꯝ ꯔꯤꯄꯤꯠ ꯆꯠꯂꯦ ꯀꯔꯤꯒꯤꯔ ꯅꯪꯒꯤ ꯐꯣꯟꯗꯒꯤꯔ
ꯑꯥ ꯈꯪꯗꯦ ꯐꯣꯟꯁꯦ ꯀꯩꯅꯣ ꯇꯧꯕ ꯌꯔꯝꯒꯅꯤ ꯌꯥꯔꯦꯀꯣ
ꯐꯕꯒꯤ ꯑꯣꯏꯔꯝꯒꯅꯤ ꯑꯍꯣꯏ ꯍꯧꯖꯤꯛ ꯇꯥꯗ꯭ꯔꯦ
ꯑꯩ ꯈꯪꯉꯦꯕ
ꯃꯦꯖꯤꯛ ꯑꯃ ꯁꯥꯟꯅꯕꯒꯤ ꯑꯣꯏꯔꯝꯅꯤ
ꯄꯔꯦꯡ ꯇꯧꯔꯤꯅꯦ ꯅꯪꯕꯨ ꯑꯩ ꯃꯤ ꯑꯩ ꯃꯤ ꯄꯔꯦꯡ ꯇꯧꯗꯕ ꯀꯨꯏꯔꯦꯅꯀꯣ ꯑꯩ ꯅꯪ ꯇꯧꯕꯅꯦꯕ
ꯌꯥꯔꯦꯗ ꯇꯪ ꯀꯩꯖꯥꯡ ꯀꯔꯒꯦ
ꯑꯩ ꯅꯨꯡꯉꯥꯏꯇꯕꯒꯤ ꯗꯥ ꯆꯥꯏ ꯗꯥꯒ ꯎ ꯃꯣꯔꯣꯛ ꯑꯃꯦꯠꯄ ꯍꯋꯥꯏꯖꯥꯔꯗ ꯏꯟꯖꯥꯡꯕꯨꯗꯤ ꯍꯥꯎꯇꯦꯗ ꯅꯣꯏꯒꯨꯝꯅ ꯅꯪꯗꯤ ꯌꯦꯟꯁꯥꯒꯨꯝꯕ ꯉꯥ ꯒꯨꯝꯕ ꯑꯍꯥꯎ ꯑꯍꯥꯎꯕ ꯆꯥꯔꯝꯅꯤꯅꯦ
ꯑꯁ ꯑꯩꯈꯣꯏꯁꯨ ꯀꯔꯤ ꯌꯦꯟꯁꯥꯡꯅ ꯀꯥꯎꯕ ꯀꯥꯎꯔꯦ ꯑꯣ ꯀꯥꯡꯁꯣꯏ ꯆꯥꯏ
ꯈꯤꯪ ꯁꯣꯏꯅ ꯍꯥꯎꯔꯕꯅꯦ
ꯀꯩ ꯀꯩ ꯍꯣꯠꯅꯔꯤꯒꯦ ꯍꯧꯖꯤꯛꯀꯥꯟꯗꯤ ꯑꯩ ꯒꯅ ꯅꯠꯇꯦꯗ ꯏꯅꯦꯝꯕꯣꯛ ꯊꯣꯡꯉꯦ
ꯑꯁ ꯍꯣꯏꯅꯦꯕꯣꯗꯤ ꯃꯤ ꯐꯕꯅꯤꯅ ꯂꯩꯕ ꯅꯨꯡꯉꯥꯏꯔꯝꯒꯅꯤꯀꯣ
ꯍꯣꯏ ꯂꯩꯕ ꯅꯨꯡꯉꯥꯏꯦ ꯐꯕ
ꯅꯪꯅ ꯊꯣꯡꯉꯒꯗꯤ ꯍꯣꯏ ꯅꯣꯏ ꯍꯦꯔꯣꯁꯨ ꯌꯥꯝ ꯍꯥꯎꯅ ꯆꯥꯒꯗꯕꯗꯨꯕꯨ ꯀꯩꯅꯣ ꯅꯪ ꯊꯣꯡꯗ꯭ꯔꯤ ꯍ
ꯏꯅꯦꯝꯕꯧꯅ ꯊꯣꯡꯕꯗꯨꯅ ꯍꯦꯟꯅ ꯍꯥꯎꯋꯦꯗꯔ ꯀꯔꯤ
ꯑꯗꯨꯅ ꯃꯥꯅ ꯊꯣꯝꯕꯒꯤ ꯅꯪꯒꯤꯗꯤ ꯍꯥꯎꯔꯝꯒꯅꯤ ꯍꯣꯏ ꯑꯃꯒꯤꯗꯤ ꯗꯤ ꯆꯥꯕ ꯌꯥꯔꯃꯣꯏꯕ ꯅꯪ ꯅꯠꯇ꯭ꯔꯗꯤ
ꯌꯥꯔꯦ ꯇꯗꯁꯨ
ꯆꯥꯛꯁꯦ ꯀꯩꯅꯣ ꯇꯧꯔꯝꯒꯅꯤ ꯆꯥꯛꯁꯦ ꯑꯌꯨꯛ ꯉꯁꯤ ꯆꯥꯕ ꯆꯥꯛ ꯍꯜꯂꯝꯒꯅꯤꯀꯣ ꯃꯥꯗꯣ ꯍꯥꯟꯅ ꯑꯗꯨꯒ ꯃꯥꯟꯅꯔꯝꯃꯣꯏꯕ
ꯑꯩꯗꯤ ꯍꯪꯍꯧꯗ꯭ꯔꯦ ꯑꯗꯨꯁꯨ
ꯎ ꯍꯪꯗ꯭ꯔꯁꯨ ꯌꯦꯡꯒꯗꯕꯅꯤꯅꯦ ꯑꯩꯈꯣꯏ ꯅꯨꯄꯥꯗꯣ ꯆꯥꯛ ꯀꯌꯥꯝ ꯆꯥꯕ꯭ꯔꯥ ꯉꯔꯥꯡꯒ ꯉꯁꯤꯒ ꯀꯌꯥꯝ ꯈꯦꯠꯅꯒꯦ ꯑꯦ ꯑꯗꯨ ꯌꯦꯡꯒꯗꯕꯅꯦ ꯃꯤ ꯊꯕꯛ ꯆꯠꯂꯒ ꯋꯥꯔꯝꯕꯅꯦ
ꯎ ꯍꯧꯔꯃꯣꯣꯏꯗ ꯍꯧꯔꯃꯣꯣꯏꯗ ꯑꯩꯅ ꯊꯣꯡꯕꯨ ꯀꯌꯥꯝ ꯍꯥꯎꯗꯣꯏꯅꯣ
ꯅꯅꯨꯡꯕꯨ ꯅꯨꯡꯁꯤꯔꯗꯤ ꯏꯁꯤꯡ ꯐꯥꯎ ꯐꯨꯜꯂꯁꯨ ꯍꯥꯎꯋꯦ ꯍꯥꯏꯅꯕꯅꯦ
ꯃꯤ ꯑꯩꯈꯣꯏ ꯃꯤꯗꯤ ꯀꯩꯅꯣꯗ ꯂꯩ ꯑꯩꯈꯣꯏ ꯋꯥꯈꯜꯗ ꯂꯩꯌꯦꯕꯀꯣ
ꯑ
ꯅ ꯅ ꯊꯣꯝꯝꯕꯣ ꯊꯣꯝꯝꯕ ꯏꯔ ꯀꯩ ꯗꯤ ꯏꯁꯤꯡ ꯐꯥꯎ ꯐꯨꯠꯂꯒꯗꯤ ꯍꯥꯎꯔꯝꯒꯅꯤ ꯃꯥꯒꯤꯗꯤ
ꯃꯥꯏ ꯃꯃꯥꯡꯗ ꯅꯣꯐꯦꯠ ꯅꯣꯐꯦꯠ ꯅꯣꯐꯦꯠ ꯌꯦꯡꯉꯒꯅꯦ ꯏꯁꯤꯡ ꯈꯤꯇꯪ ꯑꯣꯏꯔꯒꯁꯨ ꯆꯥꯛ ꯍꯥꯞꯄꯔꯥ ꯍꯥꯏꯔꯒꯗꯤ ꯍꯣꯏ ꯍꯥꯞꯄꯨ ꯍꯥꯏꯔꯥ ꯀꯅꯤ
ꯍꯣꯏ ꯅꯣꯛꯅꯤꯡꯉꯦꯍꯦ ꯅꯪꯁꯨ ꯌꯨꯝ ꯄꯥꯜꯂ ꯗꯤ ꯔꯣꯃꯥꯟꯁ ꯌꯥꯝ ꯍꯩꯗꯧ ꯃꯥꯜꯂꯦ ꯅꯪ
ꯎꯝ ꯄꯥꯟꯗ꯭ꯔꯤꯉꯩꯗ ꯍꯧꯔꯕꯅꯦ ꯑꯉꯥꯡ ꯀ꯭ꯂꯥꯁ ꯇꯦꯟ ꯀꯥꯕ ꯌꯥꯔꯕꯅꯦ ꯀ꯭ꯂꯥꯁ ꯇꯦꯟ ꯃꯊꯪꯁꯤꯗ ꯃꯦꯇ꯭ꯔꯤꯛ ꯊꯥꯈꯤꯗꯣꯏꯅꯦ ꯋꯥꯔꯤꯗꯗꯤ
ꯏ ꯌꯥꯝ ꯁꯤꯉꯦ ꯅꯁꯤꯅꯨꯄꯥ ꯑꯁ
ꯁꯤꯡꯕ ꯅꯠꯇꯦ ꯍꯩꯕ ꯋꯥꯠꯄꯩꯅꯦ
ꯎ
ꯉꯁꯤꯗꯤ ꯀꯥꯏ ꯆꯠꯂꯦ ꯀꯩꯗꯧ ꯌꯨꯝꯗ ꯂꯩꯔꯤꯕ꯭ꯔꯥ
ꯌꯨꯝꯗ ꯂꯩꯇꯦ ꯍꯧꯖꯤꯛ ꯑꯥ ꯃꯊꯛꯇ ꯀꯥꯔꯨꯕꯅꯤ ꯑꯩꯈꯣꯏꯗꯣ ꯑꯥꯗ ꯄꯤꯛꯂꯣꯏꯌꯦꯕ
ꯑꯣ ꯑꯣꯅ ꯍꯥꯟꯅ ꯆꯠꯂꯝꯝꯕꯗꯨꯀꯣ
ꯑꯗꯨꯗ ꯑꯃꯨꯛ
ꯀꯌꯥ ꯀꯌꯥ ꯀꯌꯥ ꯀꯩ ꯂꯩꯔꯤꯅꯣ ꯀꯣꯛꯇ ꯑꯁ ꯂꯣꯏꯔꯦꯁꯤꯗꯤ
ꯍꯧꯖꯤꯛꯄꯕꯨꯗꯤ ꯈꯔ ꯄꯤꯛꯂꯤꯌꯦꯗ ꯆꯥꯎꯗ꯭ꯔꯤ
ꯀꯌꯖ ꯅꯗꯤ ꯍꯤꯡꯅꯤ ꯔꯣ ꯍꯤꯡꯕꯒꯤ ꯂꯝꯕꯤꯒꯁꯦ ꯂꯣꯏ ꯁꯥꯕ ꯁꯦꯝꯕ ꯂꯣꯏꯔꯦꯀꯣ
ꯑꯩꯈꯣꯏ ꯏꯕ ꯑꯅꯤꯒꯤ ꯅꯠꯇꯦꯗ ꯑꯩꯈꯣꯏ ꯏꯅꯦꯝꯕꯣꯛ ꯍꯣꯏꯅꯦꯗ ꯏꯕꯥꯅꯤꯒꯤꯗꯤ ꯑꯃ ꯑꯅꯤ ꯈꯛꯇꯅꯦꯗ
ꯑꯩ ꯑꯗꯨ ꯑꯣꯏꯔꯁꯨ ꯅꯣꯏꯒꯤ ꯅꯣꯏꯅ ꯃꯆꯤꯟꯖꯥꯛ ꯄꯤꯖꯔꯤꯗꯨ ꯅꯣꯏꯒꯤ ꯁꯔꯨꯛꯁꯨ ꯌꯥꯎ ꯊꯧꯔꯝꯗꯅ
ꯏꯕꯥꯅꯤꯅ ꯂꯩꯕꯗꯨꯁꯨ ꯁꯨ ꯌꯥꯎꯋꯦ ꯑꯅꯤ ꯈꯛꯇꯅꯤꯗ
ꯁꯤ ꯐꯥꯔꯦꯅꯦ
ꯄꯩꯁꯥ ꯂꯩꯇꯕꯩꯅꯦ ꯄꯩꯁꯥ ꯄꯤꯔꯛꯑꯣ ꯂꯩꯅꯤꯡꯉꯥꯏ
ꯑꯣ ꯑꯣꯛꯒꯤ ꯐꯥꯝ ꯂꯩꯕꯁꯦ ꯑꯩ ꯀꯩꯅꯣ ꯇꯧꯔꯦ ꯑꯩꯒꯤꯁꯨ ꯌꯥꯎꯍꯟꯒꯦꯔꯥ ꯄꯩꯁꯥ ꯑꯃꯈꯛꯇꯪ ꯑꯣꯏꯔꯒꯁꯨ ꯅꯣꯏꯒꯤ ꯃꯔꯛꯇ
ꯑꯗꯣ ꯅꯠꯇꯦ ꯄꯩꯁꯥ ꯍꯥ ꯄꯤꯌꯣꯕ
ꯄꯩꯁꯥꯥꯁꯦ ꯍꯣꯏꯅꯦ ꯑꯗꯣ ꯀꯩꯅꯣ ꯇꯧꯕꯤꯌꯣ ꯊꯥꯗꯩ ꯊꯥꯗꯔ ꯍꯞꯇꯥꯗꯔ ꯂꯨꯄꯥ ꯇꯔꯥ ꯀꯨꯣꯟ ꯄꯤꯕꯤꯔꯃꯒꯦ ꯃꯆꯤꯟꯖꯥꯛꯇꯣ ꯐꯖꯅ ꯄꯤꯕꯤꯌꯣ
ꯌꯥꯏꯅꯦ ꯑꯗꯨꯁꯨ
ꯇꯧꯁꯤꯕꯣ
ꯌꯥꯏ ꯌꯥꯏ
ꯌꯥꯝ ꯇꯟꯅꯒ ꯈꯨꯝꯃꯤꯔꯦ
ꯀꯔꯤꯅꯣꯍ ꯌꯥꯏ ꯍꯥꯏꯔꯒ ꯌꯥꯝ ꯇꯟꯅ ꯈꯣꯃꯦ ꯀ ꯍꯥꯏꯌꯦ ꯅꯪ ꯋꯥ ꯉꯥꯡꯕ ꯃꯇꯝꯗ ꯌꯥꯝ ꯇꯞꯅ ꯅꯍꯥꯟ ꯕꯣꯏ ꯆꯠꯊꯔꯛꯄꯗꯣ ꯑꯗꯨꯒꯤ ꯑꯩꯁꯨ ꯆꯨꯈ꯭ꯔ ꯃꯥꯜꯂꯦ
ꯎꯝ ꯑꯗꯅꯦ ꯃꯤꯁꯦ ꯏꯪ ꯇꯞꯄ ꯍꯩꯒꯗꯕꯅꯦ
ꯍꯥꯊꯨ ꯍꯥꯊꯨ ꯇꯧꯕꯗꯣ ꯑꯗꯣ ꯅꯨꯡꯉꯥꯏꯇꯕꯅꯦ ꯃꯤꯅ ꯇꯥꯕꯁꯨ ꯅꯨꯡꯉꯥꯏꯔꯣꯏꯕꯀꯣ ꯇꯞꯅ ꯇꯞꯅ ꯉꯥꯡꯕꯗꯣ ꯒ꯭ꯌꯥꯟꯁꯨ ꯇꯥꯔꯦ
ꯇꯞꯃꯜꯂꯗꯤꯀꯣ ꯃꯤꯅ ꯍꯥꯏꯒꯅꯤ
ꯕꯔꯤꯡ ꯆꯨꯋꯦꯅ ꯑꯃꯨꯛ ꯍꯥꯏ ꯑꯗꯣ ꯀꯩꯅꯣ ꯇꯧꯔꯅꯦ ꯑꯩꯒꯤꯗꯤ ꯁꯨꯃꯥꯏꯅ ꯇꯧꯔꯔꯣꯏ ꯕꯣꯔꯗꯤꯡ ꯆꯕꯒꯤ ꯃꯍꯨꯠꯇ ꯏꯗꯤꯛ ꯆꯨꯕꯅꯤꯀꯣ
ꯅꯪ ꯅꯪꯒꯤ ꯅꯪꯒꯤ ꯅꯨꯄꯤꯕꯨ ꯅꯪ ꯅꯨꯡꯁꯤ ꯅꯪ ꯅꯨꯡꯁꯤꯅꯕ ꯅꯨꯄꯤꯕꯨ ꯋꯥꯔꯤ ꯁꯥꯔꯗꯤ ꯑꯗꯨꯝ ꯇꯞꯅ ꯋꯥꯔꯤ ꯁꯥꯕ꯭ꯔꯅꯤ ꯅꯪꯕꯨ
ꯑꯩ ꯑꯩꯈꯣꯏ ꯅꯣꯏꯒ ꯑꯩꯈꯣꯏ ꯅꯨꯄꯤꯒꯗꯤ ꯃꯥꯟꯅꯔꯣꯏꯍꯦ ꯑꯩꯈꯣꯏ ꯅꯨꯄꯤꯒꯗꯤ ꯌꯥꯝ ꯊꯨꯅꯒ ꯉꯥꯡꯗꯣꯏꯕ
ꯃꯣꯏ ꯃꯣꯏ ꯃꯃꯥꯡꯗꯗꯤ ꯏꯪ ꯇꯞꯄꯗꯣ ꯎꯠꯂꯗꯤ ꯀꯩꯅꯣ ꯇꯧꯕꯅꯦꯕ ꯑꯣ ꯅꯣꯏ ꯅꯨꯄꯤꯒꯤ ꯍꯧꯅꯕꯤꯗꯣ
ꯌꯥꯔꯦꯗꯥ
ꯑꯗꯒꯤ ꯃꯤꯍꯣꯟꯁꯦ ꯃꯤꯍꯣꯟꯁꯦ꯫ ꯄꯥꯏꯕ ꯂꯣꯏꯔꯀꯥꯟꯗ ꯁꯥꯟꯅꯒꯗꯣꯏꯅꯦꯕ ꯑꯦꯛꯁꯄꯤꯔꯤꯌꯦꯟꯁ ꯂꯩꯔꯕ ꯃꯤꯅꯤꯅꯦ ꯑꯩꯁꯨ ꯀꯔꯤꯅꯣ
ꯑꯗꯨꯝ ꯇꯞꯅ ꯉꯥꯡꯉꯤ ꯐꯣꯟꯗꯨꯁꯦ ꯅꯪ ꯅꯪ ꯍꯧꯖꯤꯛ ꯋꯥ ꯉꯥꯡꯕꯗꯣ ꯑꯩꯅ ꯇꯥꯕꯗ ꯈꯔ ꯌꯨꯠ ꯊꯛꯆꯤꯟꯕꯒꯤꯔꯥ ꯑꯗꯨꯁꯨ ꯑꯗꯨꯝ ꯈꯟꯒꯅꯤ ꯅꯪ ꯅꯨꯡꯇꯤꯗꯣ ꯀꯔꯤꯅ ꯑꯗꯨꯝ ꯇꯞꯅ ꯉꯥꯡꯕꯒꯤꯦ ꯐꯥꯒꯤ ꯍꯥꯏꯕ
ꯑꯗꯨꯃꯥꯏꯅ ꯈꯜꯂꯒꯗꯤ ꯃꯣꯏꯒꯤ ꯃꯥꯡꯅꯕꯅꯦ
ꯎꯝ ꯅꯪꯗꯤ ꯉꯁꯤ ꯆꯠꯊꯣꯛꯂꯣꯏ
ꯁꯥꯊꯣ ꯑꯃ ꯅꯣꯡ ꯆꯨꯒꯩ ꯇꯧꯔꯦ ꯑꯩꯈꯣꯏꯗ ꯅꯣꯡ ꯆꯨꯗꯕ꯭ꯔꯥ ꯅꯗ
ꯁꯨꯗꯦꯗ ꯅꯅꯨꯡꯁꯥꯔꯁꯥꯏꯗ
ꯅꯨꯡꯁꯥ ꯁꯥꯔꯁꯨ ꯅꯨꯡꯉꯥꯏꯇꯦ ꯅꯣꯡ ꯆꯨꯔꯁꯨ ꯅꯨꯡꯉꯥꯏꯇꯦꯀꯣ ꯑꯩꯁꯨ ꯅꯣꯡꯁꯨ ꯆꯨꯗꯕꯤ ꯅꯨꯡꯁꯥꯁꯨ ꯊꯣꯛꯇꯕꯤ ꯑꯗꯨ ꯅꯨꯡꯉꯥꯏꯔꯦꯕꯥ
ꯍꯣꯏ ꯑꯩꯗꯤ ꯑꯁ ꯏꯪꯕ ꯃꯇꯝꯗꯅ ꯍꯦꯟꯅ ꯅꯨꯡꯉꯥꯏ ꯈ꯭ꯔꯤꯁꯃꯥꯁ ꯃꯇꯝꯗꯒꯨꯝꯕꯗꯣ ꯑꯗꯨꯒꯨꯝꯕ ꯃꯇꯝꯗ ꯅꯨꯡꯉꯥꯏ
ꯎꯝ ꯑꯗꯨ ꯁꯨꯝ ꯅꯨꯡꯉꯥꯏ ꯏꯪꯕꯜꯂꯗꯤ ꯑꯗꯨꯝ ꯅꯨꯡꯉꯥꯏꯇꯕꯅꯤꯗꯤ ꯑꯗꯨ ꯃꯇꯝꯗꯨꯗꯤ ꯍꯣꯏ ꯑꯗꯨꯒꯤ ꯅꯤꯡꯊꯝꯊꯥ ꯀꯩꯅꯣꯗꯗꯤ ꯅꯨꯡꯉꯥꯏ ꯃꯣꯏꯒꯤ ꯅꯨꯡꯉꯥꯏꯇꯕ ꯍꯥꯏꯁꯦ ꯏꯔꯨꯕꯒꯤ ꯇꯥꯏꯃꯤꯡꯗꯣ
꯫ ꯑꯗꯨꯗꯤ ꯚꯥꯏꯔꯜ ꯌꯥꯝ ꯆꯠ ꯄꯅꯤꯗ ꯐꯦꯁꯕꯨꯛꯇꯒꯨꯝꯕ ꯏꯔꯨꯗꯕꯤꯗ ꯅꯨꯄꯤ ꯎꯅꯕꯒꯨꯝꯕ ꯇꯧꯕꯗꯣ
ꯅꯣꯡ ꯍꯨꯝꯅꯤ ꯏꯔꯨꯗꯕꯁꯨ ꯌꯥꯎꯕꯅꯦ ꯑꯗꯨ ꯃꯇꯝꯗ ꯐꯤꯝꯒꯁꯤꯦ ꯌꯥꯝ ꯊꯨꯅꯒ ꯂꯣꯏꯁꯤꯟꯕꯅꯦ ꯅꯨꯄꯥꯒꯤ
ꯅꯪꯒꯤ ꯑꯦꯛꯁꯄꯤꯔꯤꯌꯦꯟꯁ ꯂꯩꯣ ꯃꯥꯦ
ꯑꯗꯨꯗ ꯍꯣꯏꯅꯦ ꯑꯦꯛꯁꯄꯤꯔꯤꯌꯦꯟꯁ ꯂꯩꯔꯦ ꯍꯥꯏꯕꯩꯅꯦ
ꯑꯗꯨꯒꯤꯅꯦ ꯃꯊꯝ ꯏꯔꯨꯗ꯭ꯔꯁꯨ ꯃꯅꯝ ꯊꯣꯛꯇ꯭ꯔꯤꯗꯣ ꯄꯔꯐꯤꯌꯨꯝ ꯁꯤꯖꯟꯗ ꯑꯗꯨꯒꯤ ꯁꯤꯖꯟꯗ ꯀꯩꯅꯣ ꯄꯔꯐ꯭ꯌꯨꯝ ꯑꯅꯤ ꯑꯍꯨꯝ ꯐꯥꯎ ꯁꯤꯖꯤꯟꯅꯕ ꯌꯥꯎꯕꯅꯤ
ꯕꯥꯗꯤ ꯑꯩꯈꯣꯏ ꯀꯩꯅꯣꯗ ꯆꯥꯏꯔꯤꯅꯦꯕ ꯑꯗꯨ ꯅꯠꯇ꯭ꯔꯗꯤ ꯌꯥꯔꯦ ꯃꯟꯅꯝ ꯊꯣꯛꯀꯅꯤꯅ
ꯑꯩꯁꯦ ꯄꯔꯐ꯭ꯌꯨꯝꯁꯨ ꯄꯥꯏꯅꯦꯦ
ꯅꯣꯏꯗꯤ ꯅꯣꯏ ꯂꯩꯁꯥꯕꯤꯒꯤꯗꯤ ꯅꯣꯏ ꯅꯨꯄꯤꯒꯤꯗꯤ ꯃꯅꯝ ꯑꯗꯨꯝ ꯅꯨꯡꯁꯤꯕ ꯑꯗꯨꯝ ꯂꯩꯗ ꯄꯥꯔꯐ꯭ꯤꯌꯨꯝ ꯁꯤꯖꯤꯟꯅꯕꯤꯗ ꯑꯗꯨ
ꯄꯔꯐ꯭ꯌꯨꯝ ꯁꯤꯖꯤꯟꯅꯗꯦ ꯑꯗꯨꯝ ꯋꯥꯆꯞꯇ ꯑꯩ ꯑꯩꯈꯣꯏꯁꯨ ꯑꯗꯨꯝ ꯇꯧꯋꯦꯗ ꯋꯥꯆꯞꯀꯨꯝꯕꯗꯤ ꯇꯧꯋꯦ ꯏꯔꯨꯗ꯭ꯔꯁꯨ ꯀꯣꯝꯕ꯭ꯔꯥ ꯗꯗꯤ ꯑꯗꯨꯝ ꯇꯧꯋꯦ ꯑꯗꯨꯕꯨꯀꯣ ꯄꯔꯐ꯭ꯌꯨꯝꯁꯦ ꯑꯁ ꯃꯅꯝ ꯅꯨꯡꯁꯤꯔꯁꯨꯀꯣ ꯑꯗꯨꯝ ꯍꯩꯅꯔꯦ ꯄꯔꯐ꯭ꯌꯨꯝꯁꯦ
ꯎꯝ ꯑꯗꯨꯅ ꯐꯔꯕꯅꯦ ꯍꯥꯏꯗꯤ ꯑꯃꯣꯠꯄ ꯀꯥꯡꯕꯨꯅ ꯄꯥꯔꯐ꯭ꯌꯨꯝ ꯁꯤꯖꯤꯟꯅꯔꯤꯅꯦꯕꯣ
ꯅꯪꯒꯤ ꯋꯥ ꯉꯥꯡꯗꯣ ꯑꯩꯗꯤ ꯅꯣꯛꯅꯤꯡꯉꯦꯍꯦ
ꯆꯨꯝꯕꯨ ꯆꯨꯝꯗꯔꯣ ꯑꯃꯣꯠꯄ ꯀꯥꯡꯕꯨꯅ ꯄꯔꯐꯤꯌꯨꯝ ꯁꯤꯖꯤꯟꯅꯔꯤꯅꯦ ꯏꯔꯨꯗꯨꯕ ꯇꯟꯕ ꯀꯥꯡꯕꯨ ꯏꯔꯨꯕ ꯇꯟꯕ ꯀꯥꯡꯕꯨꯅ
ꯏꯔꯨ ꯏꯔꯨꯕ ꯇꯟꯗ꯭ꯔꯁꯨ ꯑꯗꯨꯝ ꯄꯔꯐ꯭ꯌꯨꯝ ꯁꯤꯖꯤꯟꯅꯕ ꯂꯩꯌꯦꯗ ꯌꯥꯝ
ꯑꯗꯩ ꯃꯣꯏꯗꯣ ꯀꯣꯛ ꯈꯔ ꯆꯥꯛꯄꯩꯅꯦ ꯑꯩꯈꯣꯏ ꯑꯩꯈꯣꯏ ꯃꯤꯑꯣꯏꯕꯒ ꯃꯣꯏꯗꯣ ꯏꯇꯣꯞ ꯇꯣꯞꯄꯦꯕꯀꯣ ꯑꯗꯨꯒꯤ ꯅꯤ
ꯈꯪꯗꯦ ꯏꯃꯥꯟꯕꯤꯈꯣꯏꯗꯣ ꯑꯗꯨꯝ ꯃꯤ ꯌꯥꯝ ꯁꯤꯖꯤꯅꯥ ꯃꯣꯏꯁꯨ ꯌꯥꯝ ꯅꯨꯡꯇꯤꯒꯤ ꯏꯔꯨꯔꯁꯨ ꯑꯗꯨꯝ ꯄꯔꯐ꯭ꯤꯌꯨꯝꯗꯣ ꯁꯤꯖꯤꯟꯅꯕꯅꯦ ꯃꯣꯏ
ꯑꯗꯨꯗ ꯈꯔ ꯃꯣꯏ ꯍꯩꯄꯥ ꯁꯥꯕꯩ ꯑꯣꯏꯔꯝꯅꯦ ꯑꯗꯨꯅꯦ ꯃꯣꯏ ꯍꯦ ꯅꯨꯡꯉꯥꯏ ꯇꯕꯅꯤ ꯑꯗꯨꯒꯨꯝꯕ ꯇꯧꯕꯗꯨꯣ ꯑꯩꯗꯤ ꯑꯗꯨꯒꯨꯝꯕ ꯇꯧꯕ ꯑꯣꯗꯣ ꯌꯦꯡꯉꯨꯌꯦ ꯍꯌꯦꯡꯋꯥꯏ ꯑꯩ ꯅꯨꯄꯤ ꯑꯣꯏꯒꯗꯕꯗꯣ ꯏꯆꯝ ꯆꯝꯅ ꯁꯝꯅ ꯍꯥꯏꯔꯒꯅ ꯅꯪ ꯍꯧꯖꯤꯛ ꯇꯧꯕ ꯃꯑꯣꯡꯗꯣ ꯆꯞ ꯆꯥꯔꯦ
ꯑꯗꯨꯒꯨꯝꯕ ꯈꯟꯒ ꯗꯕꯅꯦ
ꯑꯗꯨ ꯅꯪꯒꯤ ꯅꯪꯒꯤ ꯃꯨꯠꯇꯣ ꯁꯦꯚꯤꯡ ꯃꯨꯠꯇ ꯂꯩꯔꯦꯕ
ꯁꯦꯚꯤꯡ ꯃꯣꯠꯇꯅꯦ ꯑꯗ ꯀꯥꯏꯍꯟꯕ ꯌꯥꯔꯦ
ꯑꯗꯨ ꯑꯣꯏꯔꯁꯨ ꯀꯥꯏꯗꯦ ꯏꯆꯝ ꯆꯝꯃꯜꯂꯁꯨ
ꯑꯗꯨꯒꯨꯝꯕ ꯊꯤꯕꯒꯤꯅꯦ ꯅꯨꯄꯤꯒ ꯐꯪꯖꯗ꯭ꯔꯦ ꯑꯩꯈꯣꯏ ꯁꯤꯠꯇ꯭ꯔꯦ
ꯒꯤ ꯑꯣꯏꯔꯝꯃꯣꯏꯗ ꯅꯣꯏꯅ ꯊꯕꯛ ꯍꯣꯠꯅꯕꯒꯤꯅꯤꯍꯦ
ꯅꯠꯇꯦ ꯅꯠꯇꯦ ꯑꯗꯨꯒꯨꯝꯕ ꯊꯤꯕꯩꯅꯦ ꯐꯪꯗ꯭ꯔꯦ ꯐꯪꯗ꯭ꯔꯦ ꯑꯗꯨꯒꯨꯝꯕ ꯐꯪꯉꯀꯥꯟꯗ ꯍꯦꯛ ꯀꯩꯅꯣ ꯇꯧꯒꯗꯣꯏꯅꯤ ꯌꯨꯝ ꯄꯥꯜꯂꯗꯣꯏꯅꯤ
ꯑꯦ ꯉꯜꯂꯤꯌꯦꯗ ꯉꯜꯂꯤꯌꯦꯗ ꯅꯣꯏ ꯑꯉꯥꯡꯅꯤꯗ ꯑꯉꯥꯡ ꯑꯣꯏꯔꯤꯌꯦꯗ
ꯍꯧꯥꯔꯦ ꯍꯧꯥꯔꯦ ꯍꯧꯥꯔꯦ
ꯑꯁꯦꯡꯕ ꯍꯥꯏꯔꯒ ꯑꯩꯈꯣꯏꯒꯨꯝꯅ ꯉꯟꯅ ꯉꯟꯅ ꯌꯨꯝ ꯄꯥꯟꯒꯅꯨꯍꯦ ꯐꯠꯇꯕꯅꯤꯗ
ꯑꯩ ꯈꯪꯉꯦꯕ ꯅꯪ ꯁꯨꯃꯥꯏꯅ ꯇꯧꯔꯛꯀꯅꯤ ꯍꯥꯏꯕꯕꯁꯤꯅꯤ